ꯀꯣ ꯀꯣ
ꯇꯥꯕꯤꯔꯦ
ꯑ ꯑꯃꯨꯛꯀ ꯋꯥꯔꯤꯁꯦ ꯀꯩꯅꯣ ꯇꯧꯕ ꯇꯥꯔꯦ ꯃꯈꯥ ꯇꯥꯕ ꯇꯥꯔꯦ
ꯀꯗꯥꯏꯗꯅꯣ ꯀꯗꯥꯏ ꯌꯧꯒ꯭ꯔꯦ ꯀꯗꯥꯏ ꯑꯗꯨꯗꯣ ꯁꯣꯏꯗ꯭ꯔꯝꯅꯦ ꯑꯗꯨꯝ ꯌꯥꯔꯅꯤ ꯎꯝ
ꯑꯣ ꯑꯁ ꯑꯗꯨ ꯋꯥꯈꯜ ꯈꯔ ꯅꯨꯉꯥꯏ ꯑꯗꯨ ꯎꯔꯒ ꯑꯈꯣꯏ ꯃꯤꯁꯤꯡꯁꯨ ꯈꯔ ꯀꯩꯅꯣ ꯇꯧꯔꯦꯅꯦ ꯎꯝ ꯈꯔ ꯃꯣꯇꯤꯚꯦꯠ
ꯇꯨꯃꯤꯟ ꯂꯩꯈ꯭ꯔꯦ ꯍꯧꯖꯤꯛꯇꯤ ꯑꯉꯛꯄꯅꯤꯍ‌ꯦ ꯑꯗꯨꯒꯨꯝꯕꯗꯣ ꯈꯔ ꯎꯠ ꯎꯠꯂꯣ ꯍꯥꯏꯕꯅꯤ ꯑꯗꯣ
ꯗꯨꯒꯨꯝꯕꯗꯣ ꯈꯔ ꯈꯔ ꯇꯧꯗꯕ ꯑꯩ ꯅꯨꯟ ꯑꯥ ꯈꯔꯗꯤ ꯍꯩꯄꯥ ꯁꯥꯔꯒ ꯑꯩꯅ ꯅꯍꯥꯟꯗꯒꯤ ꯍꯥꯏꯗ꯭ꯔꯥ ꯑꯩꯅ ꯎꯋ‌ꯦ ꯍꯥꯏꯅ ꯍꯥꯏꯅꯁꯨ ꯍꯥꯏꯕ ꯂꯩꯔꯤꯌꯦ
ꯑ ꯑꯗꯨꯝ ꯍꯌꯦꯡ ꯌꯥꯈ꯭ꯔꯅꯤ ꯑꯗꯨꯝ
ꯑꯁ ꯌꯥꯝꯅ ꯍꯔꯥꯎꯕꯒ ꯑꯩ ꯉꯔꯥꯡꯁꯦ ꯑꯩꯒꯤ ꯄꯥꯔꯁ ꯃꯥꯡꯕꯅꯦꯕ ꯉꯔꯥꯡꯁꯦ
ꯎꯝ ꯍꯨꯝ
ꯑꯗꯨꯒꯤ ꯅꯨꯉꯥꯏꯇ꯭ꯔꯥ ꯂꯩꯕꯅꯦ ꯉꯁꯤꯁꯦ
ꯁꯥ ꯗꯣꯀꯨꯃꯦꯟꯒꯨꯝꯕ ꯌꯥꯎꯈ꯭ꯔꯕ
ꯌꯥꯎꯗꯦ ꯄꯔꯁ ꯃꯆꯥꯅꯦꯕ
ꯑꯥ ꯑꯥꯏꯇ
ꯑ ꯑꯗꯨꯒꯤ ꯑꯗꯨꯒꯤꯗꯨ ꯅꯠꯇꯕ ꯄꯩꯁꯥ ꯈꯛ ꯌꯥꯎꯕ ꯅꯍꯥꯟꯒꯤ ꯕꯤ ꯑꯦꯁꯇ ꯆꯠꯄꯗꯨ
ꯎꯝ
ꯑꯗꯨ ꯌꯥꯎꯕꯒꯤ ꯄꯩꯁꯥ ꯈꯔ ꯈꯛ ꯐꯪꯕꯗꯣ ꯑꯗꯨ ꯌꯥꯎꯈꯤꯕꯅꯦꯕ꯫
ꯑꯆꯥ ꯑꯗꯨ ꯍꯥꯏꯔꯛ ꯅꯣꯏ ꯕꯤ ꯕꯤ ꯑꯦꯁ ꯊꯕꯛ ꯀꯩꯀꯩ ꯇꯧꯕꯤꯕꯩ ꯅꯣꯏ ꯅꯣꯏ ꯍꯧꯖꯤꯛꯇꯤ ꯁꯤꯅꯤꯌꯔ ꯑꯣꯏꯔꯤꯅꯦꯀꯣ ꯅꯣꯏꯅ ꯑꯃꯨꯛꯀ꯫ ꯅꯣꯏ ꯑ ꯍꯣꯏꯅꯦ ꯍꯧꯖꯤꯛꯇꯤ ꯁꯤꯅꯤꯌꯔꯁꯦ ꯅꯣꯏꯒꯨꯝꯕꯅ ꯅꯣꯏꯒꯤ ꯆꯥꯡꯗ ꯑꯩꯈꯣꯏꯒꯤ ꯆꯥꯡꯗ ꯂꯣꯏ ꯑꯣꯏꯕ ꯍꯧꯔꯦꯕ ꯑꯃꯨꯛꯀ꯫
ꯍꯣꯏ ꯑꯁ ꯑꯉꯥꯡ ꯅꯠꯇ꯭ꯔꯕꯅꯦꯍꯦ ꯑꯩꯈꯣꯏꯁꯨ꯫
ꯑꯁ
ꯑꯣ ꯆꯍꯤ ꯄꯥꯔꯒ ꯌꯦꯡꯉꯣꯟꯅꯦ ꯍꯦ꯫
ꯎꯝ ꯍꯣꯏꯅꯦ ꯍꯥꯟꯅ ꯄꯨꯔꯥ ꯖꯨꯅꯤꯌꯔ ꯑꯣꯏꯔꯝꯕꯁꯦ ꯍꯧꯖꯤꯛꯇꯤ ꯌꯦꯡꯉꯨꯕꯅꯦ ꯑꯣꯖꯥꯒꯤ ꯏꯁꯇꯦꯖ ꯃꯨꯛ ꯌꯧꯔꯕꯅꯦꯕ꯫
ꯑꯗꯨ ꯑꯣꯏꯔꯁꯨꯀꯣ ꯌꯨꯝꯗ ꯑꯉꯥꯡ ꯈ꯭ꯋꯥꯏꯗꯒꯤ ꯑꯉꯥꯡ ꯑꯣꯏꯕꯅꯤꯅ ꯑꯉꯥꯡꯒꯤ ꯋꯥꯈꯜꯗꯤ ꯈꯔ ꯈꯔ ꯄꯨꯔꯤꯕꯅꯤ
ꯎꯝ ꯑꯗꯨ
ꯑꯍꯟꯅꯦ ꯍꯥꯏꯕ ꯑꯦꯛꯁꯦꯞ ꯇꯧꯗ꯭ꯔꯤꯕꯅꯦ ꯅꯪꯗꯤ ꯇꯧꯔꯕ꯭ꯔꯣ ꯑꯩꯗꯤ ꯇꯧꯗ꯭ꯔꯤ꯫
ꯑꯁ ꯑꯗꯨꯒꯨꯝꯕ ꯂꯩꯇ꯭ꯔꯤ ꯍꯧꯖꯤꯛ
ꯎꯝ
ꯑꯉꯥꯡꯗꯒꯤ ꯍꯦꯜꯂꯒ ꯂꯩꯔꯤꯕꯅꯦ ꯍꯧꯖꯤꯛ ꯈꯣꯟꯊꯤ ꯋꯥꯊꯤ ꯆꯥꯕ ꯂꯦꯞꯇꯔꯤꯔ꯫
ꯑꯣ ꯐꯨꯕꯁꯨ ꯂꯦꯞꯇ꯭ꯔꯤꯌꯦ ꯑꯩꯈꯣꯏꯗꯤ ꯑꯩꯗꯤ ꯆꯩ ꯆꯥꯔꯤꯌꯦ ꯌꯨꯝꯗ꯫
ꯑꯗꯨ ꯅꯣꯏ ꯀꯩꯅꯣꯁꯤꯒꯤ ꯅꯣꯏ ꯅꯃꯥꯟꯅꯕꯤ ꯀꯩꯕꯥ ꯍꯣꯏ ꯏꯆꯦꯗ ꯐꯤꯒꯨꯝꯕ ꯇꯨꯕꯗꯣ ꯃꯃꯤꯡꯗꯤ ꯀꯥꯎꯈ꯭ꯔꯦ ꯑꯗꯣ ꯑꯗꯨ ꯃꯣꯏꯅꯗꯤ ꯀꯩꯀꯩ ꯇꯧꯔ ꯂꯩ ꯅꯣꯏꯒꯤ
ꯏꯕꯥꯅꯤꯁꯦ ꯃꯥꯟꯅꯥꯔꯝꯕꯅꯦꯕ꯫ ꯏꯕꯥꯟꯅꯤ ꯁꯦ ꯃꯥꯟꯅꯔꯝꯕꯅꯦꯕ ꯑꯗꯨꯒ ꯃꯥꯁꯦ ꯎꯝ ꯅꯍꯥꯟ ꯃꯄꯥꯗꯣ ꯀꯩꯅꯣ ꯇꯧꯈ꯭ꯔꯦꯗꯅ ꯈꯪꯕ꯭ꯔꯥ
ꯎꯝ ꯎꯝ ꯎꯝ ꯇꯥꯏ ꯍꯣꯏ
ꯑꯗꯨ ꯅꯨꯃꯤꯠꯇꯣ ꯅꯪ ꯑꯩꯉꯣꯟꯗ ꯐꯣꯟ ꯇꯧꯔꯛꯄ ꯅꯨꯃꯤꯠꯇꯣ ꯏꯃꯥꯟꯅꯕꯤ ꯑꯩꯈꯣꯏꯒꯤ ꯋꯥꯏ ꯐꯥꯏ ꯍꯪꯕ ꯅꯨꯃꯤꯠꯇꯣ ꯅꯪꯅ
ꯍꯣꯏ ꯍꯣꯏ
ꯑꯗꯨ ꯅꯨꯃꯤꯠꯇꯣ ꯃꯄꯥꯗꯣ ꯂꯩꯈꯤꯗꯕꯅꯦꯕ꯫
ꯎꯝ
ꯑꯗꯨ ꯑꯗꯨꯗꯒꯤ ꯃꯥꯁꯦ ꯍꯧꯖꯤꯛꯇꯤ ꯎꯝ ꯃꯄꯥꯟꯁꯨ ꯊꯣꯛꯂ ꯀꯔꯤ ꯀꯔꯤ ꯑꯣꯏꯔꯁꯨ ꯇꯝꯅꯤꯡꯗ꯭ꯔꯦ ꯍꯥꯏꯌꯦ꯫ ꯑꯗꯨ ꯑꯩꯅ ꯅꯪ ꯀꯔꯤ ꯇꯧꯅꯤꯡꯕ꯭ꯔꯥ ꯍꯥꯏꯔꯒ ꯑꯌꯥ ꯑꯩꯗꯤ ꯈꯪꯗ꯭ꯔꯦ ꯑꯗꯨ ꯏꯕꯥꯟꯅꯤꯁꯦ ꯀꯔꯤ ꯑꯦꯛꯖꯥꯝ ꯀꯔꯤ ꯀꯔꯤ ꯑꯣꯏꯔꯁꯨ ꯑꯩꯅ ꯑꯗꯨꯝ ꯊꯥꯁꯦ ꯊꯥꯁꯦ ꯍꯥꯏꯔ ꯑꯗꯨꯝ ꯊꯥꯔꯕꯅꯦ ꯍꯧꯖꯤꯛꯇꯤ ꯑꯩꯉꯣꯟꯗ ꯑꯩꯅ ꯑꯦꯄ꯭ꯂꯥꯏ ꯇꯧꯑꯣ ꯍꯥꯏꯔꯁꯨ ꯇꯧꯅꯤꯡ ꯇꯧꯗ꯭ꯔꯦ ꯃꯥꯗꯣ꯫
ꯎꯝ
ꯑꯗꯣ ꯅꯪ ꯑꯗꯨꯝ ꯌꯥꯅꯤꯉꯥꯏ ꯅꯪ ꯅꯪ ꯊꯣꯛꯅꯤꯡꯉꯥꯏ ꯑꯗꯨꯝ ꯇꯧꯈ꯭ꯔꯣꯀꯣ ꯍꯥꯏꯈ꯭ꯔꯦ ꯃꯥ ꯃꯥꯗꯤ ꯍꯧꯖꯤꯛꯀꯥꯟ ꯁꯥꯟꯅꯔꯒ ꯂꯩꯌꯦꯕ
ꯀꯔꯤ ꯁꯥꯟꯅꯔ ꯂꯩꯕ
ꯐꯥꯏꯞ ꯃꯥꯗꯤ ꯕꯥꯁꯀꯦꯠ ꯕꯣꯜ ꯁꯥꯅꯩꯌꯦꯅ
ꯑꯣ ꯑꯣ ꯃꯥ ꯁ꯭ꯄꯣꯔꯠꯁꯀꯨꯝꯕ ꯑꯃꯥꯗꯤ ꯍꯣꯏ ꯑꯩ ꯑꯗꯨꯃꯛꯇꯤ ꯑꯦꯛꯖꯦꯛꯇꯤ ꯈꯪꯗꯦ ꯑꯗꯨꯁꯨ ꯍꯣꯏ ꯀꯩꯅꯣꯝꯃꯗꯤ ꯁꯥꯟꯅꯥꯕꯒꯨꯝ ꯇꯧꯕꯅꯤ ꯊꯥꯏꯅ ꯍꯥꯏꯐꯦꯠ ꯎꯝ
ꯁꯥꯟꯅꯕ ꯆꯠꯂ ꯂꯩꯌꯦ ꯑꯗꯨ ꯅꯪ ꯀꯔꯤ ꯇꯧꯅꯤꯡꯕ꯭ꯔꯥ ꯍꯥꯏꯔꯁꯨ ꯃꯥꯗꯣ ꯍꯧꯖꯤꯛ ꯋꯥꯈꯜ ꯊꯣꯛꯇ꯭ꯔꯤꯌꯦꯕ ꯅꯦ ꯃꯌꯥꯝꯕ ꯃꯕꯥꯟꯅꯤ ꯈꯛ ꯂꯩꯔꯦ ꯑꯗꯨꯗ ꯌꯨꯝꯗꯨꯁꯨ ꯈꯪꯗꯦ ꯃꯤ ꯂꯩꯇ꯭ꯔꯕꯅꯤꯅꯀꯣ
ꯗꯣ ꯌꯨꯝ ꯑꯗꯨ ꯃꯥꯒꯤ ꯌꯨꯝꯗꯨ ꯊꯥꯗꯣꯛꯔꯒ ꯃꯄꯥꯟꯗꯁꯨ ꯇꯝꯕ ꯆꯠꯄ ꯇꯟꯈ꯭ꯔꯦ ꯍꯥꯏꯌꯦꯕ ꯃꯥꯗꯣ
ꯎꯝ ꯎꯝ
ꯗꯨ ꯀꯃꯥꯏꯟ ꯇꯧꯁꯤꯔ ꯈꯟ ꯑꯗꯨꯒ ꯑꯠ ꯃꯥ ꯑꯩꯅ ꯑꯩ ꯑꯩ ꯏꯕꯥꯅꯤ ꯇꯧꯃꯤꯟꯅꯔ ꯂꯩꯌꯦ ꯑꯃꯥꯒꯤ ꯀꯥꯗꯕꯒꯤꯗꯨꯗ
ꯑꯥ ꯑꯥ
ꯆꯥꯗꯕꯒꯤ ꯑꯃ ꯂꯩꯕꯗꯣ
ꯇꯨ ꯀꯥꯗꯕꯩꯁꯨ ꯀꯥꯗꯕꯩꯁꯨ ꯍꯣꯏ ꯑꯗꯨ ꯀꯥꯗꯗ ꯩꯁꯨ ꯈ꯭ꯔ ꯀꯩꯅꯣ ꯑꯦꯛꯖꯥꯝꯒꯨꯝꯕꯗꯗꯤ ꯀꯔꯥꯟ ꯇꯥꯕ ꯃꯥꯜꯂꯦꯒꯣ
ꯂꯨꯋꯦꯍꯦ ꯍꯧꯖꯤꯛ ꯃꯣꯏ ꯂꯥꯏꯔꯤꯛ ꯄꯤꯕꯗꯣ ꯂꯥꯏꯔꯤꯛ ꯄꯤꯕꯗꯨ ꯀꯌꯥꯃꯨꯛꯁꯨ ꯌꯥꯝꯕ꯭ꯔꯥ ꯑꯩ ꯅꯍꯥꯟ ꯂꯧꯕ ꯆꯠꯂꯦꯕ ꯃꯈꯣꯏꯒꯤ ꯁꯦꯟꯇꯔꯗ ꯂꯥꯏꯔꯤꯛ ꯇꯔꯥ ꯍꯦꯜꯂꯦꯅꯦ ꯇꯦꯛꯁꯕꯨꯛ ꯑꯆꯧ-ꯑꯆꯧꯕ
ꯎꯝ
ꯑꯗꯨꯒ ꯑꯦꯁꯥꯏꯟꯃꯦꯟꯁꯨ ꯄꯤꯌꯦꯕꯀꯣ ꯑꯦꯁꯥꯏꯟꯃꯦꯟꯗꯨꯁꯨ ꯀꯌꯥꯃꯨꯛꯁꯨ ꯌꯥꯝꯕ꯭ꯔꯥ ꯑꯁ ꯈꯨꯠ ꯇꯦꯛꯈꯤꯒꯅꯤ ꯀꯨꯏꯗ꯭ꯔꯦ ꯑꯦꯁꯥꯏꯟꯃꯦꯟꯒꯤꯁꯨ ꯎꯝ ꯑꯦꯁꯥꯏꯟꯃꯦꯟꯒꯤꯗꯨꯁꯨ ꯑꯩꯅ ꯂꯥꯏꯊꯣꯛꯂ ꯂꯩꯕꯩꯀꯣ ꯃꯇꯝꯃꯨꯛ ꯍꯦꯟꯒꯅꯤ ꯀꯥꯎꯔꯒ ꯑꯗꯨꯁꯨ
ꯏꯃꯥꯟꯅꯕ ꯑꯃꯟꯆꯨ ꯍꯥꯏꯌꯦꯕ ꯃꯥꯅꯗꯤ ꯊꯕꯛ ꯈ꯭ꯔ ꯀꯣꯝꯒꯤꯔꯣ ꯍꯥꯏꯔꯒ ꯑꯗꯨꯁꯨ ꯑꯃꯨꯛꯀ
ꯑꯦꯁ ꯀꯥꯗꯦ ꯍꯥꯏꯕ ꯈꯛꯇꯪꯅꯦꯍꯦ ꯑꯥꯎ ꯀꯥꯗꯦ ꯍꯥꯏꯕ ꯈꯛꯇꯪꯅꯦ ꯂꯨꯕꯅꯦ ꯑꯃꯥꯗꯩ ꯀꯥꯕꯗꯒꯤꯗꯤ ꯍꯦꯟꯅ ꯂꯨꯕꯅꯦ
ꯎꯝ ꯍꯥꯏꯗꯤ ꯀ꯭ꯂꯥꯁꯀꯨꯝꯕ ꯑꯃꯨꯛ ꯌꯥꯎꯗ꯭ꯔꯕꯅꯤꯅ ꯀꯣ ꯑꯦꯛꯖꯥꯝꯗꯣ ꯑꯃꯨꯛ ꯍꯦꯟꯅ ꯀꯣꯛ ꯉꯥꯎꯈ꯭ꯔꯦ ꯍꯥꯏꯔ ꯂꯩꯕꯀꯣ ꯀ꯭ꯂꯥꯁ ꯌꯥꯎꯗ꯭ꯔꯕꯅꯤꯅ ꯑꯃꯨꯛ ꯍꯦꯟꯅ ꯑꯃꯨꯛ ꯐꯔꯛ ꯇꯥꯕ ꯍꯧꯔꯦ ꯍꯥꯏꯔꯒ ꯂꯩꯕ ꯑ
ꯑꯦ ꯐꯥꯎꯁꯨ ꯈꯪꯗꯦ ꯍꯥꯏꯕ ꯕꯤ ꯁꯤꯗꯤ ꯂꯥꯏꯔꯤ ꯑꯦ ꯐꯥꯎꯁꯨ ꯈꯪꯗꯦꯕ ꯍꯧꯖꯤꯛꯀꯤ ꯇꯧꯕꯗꯣ ꯑꯗꯨꯒ ꯃꯈꯣꯏꯒꯤ ꯑꯩꯅ ꯀꯩꯅꯣꯒꯤ ꯎꯝ ꯏꯪꯒ꯭ꯔꯥꯖꯤꯒꯤ ꯂꯧꯕꯁꯦ
ꯎꯝ
ꯂꯨꯋꯦꯍꯦ ꯑꯩꯅ ꯄꯨꯟꯁꯤꯗ ꯇꯥꯗꯕꯁꯨ ꯌꯥꯝ ꯂꯩꯌꯦ ꯌꯥꯗꯦ ꯑꯁ
ꯈꯪꯗꯕ ꯁꯕꯖꯦꯛ ꯂꯧꯔꯨꯗꯅꯀꯣ
ꯍꯣꯏ
ꯑꯦ ꯑꯥ ꯑꯗꯨꯒ ꯑꯈꯣꯏꯒꯤ ꯑꯥꯗꯒꯤ ꯎꯝ ꯕ꯭ꯔꯤꯇꯤꯁꯀꯤ ꯑꯃꯁꯨ ꯂꯧꯕ ꯑꯩꯁꯦ ꯂꯥꯏꯒꯦꯔꯥ ꯍꯥꯏꯅ
ꯎꯝ
ꯂꯣꯏꯔꯦ ꯂꯣꯏꯔꯦ ꯐꯥꯛꯇꯣꯛꯔꯒ ꯒꯗꯥꯏꯗꯒꯤ ꯃꯈꯨ ꯁꯝꯗ꯭ꯔꯦ ꯍꯥ
ꯑꯦꯝꯌꯨꯗ꯭ꯔꯣ ꯑꯦꯃ꯭ꯌꯨꯗꯔꯣ ꯃꯅꯤꯄꯨꯔ ꯌꯨꯅꯤꯚꯔꯁꯤꯇꯤꯔꯣ ꯑꯥ ꯑꯗꯨ ꯑꯦꯛꯖꯥꯝꯗꯤ ꯑꯗꯨꯝ ꯊꯥꯕ ꯆꯠꯂꯦ
ꯍꯥꯎꯗ꯭ꯔꯤꯌꯦ ꯅꯍꯥꯟ ꯅꯍꯥꯟꯗ ꯈ ꯈꯛ ꯉꯥꯏꯔꯤꯌꯦ ꯅꯍꯥꯟ ꯆꯍꯤ ꯍꯧꯕꯒꯤ ꯊꯥ ꯗꯣ ꯍꯦꯁ
ꯃꯩꯇꯩꯂꯣꯟ ꯁꯦꯡꯃꯟꯕꯩ ꯑꯃꯨꯛ ꯀꯣꯛ ꯉꯥꯎꯔꯅꯤꯀꯣ
ꯁꯖꯤꯕꯨ ꯁꯖꯤꯕꯨ ꯊꯥꯖ ꯍꯥꯏꯕꯁꯤꯔ ꯌꯥꯕꯅꯦꯍꯦ
ꯑꯗꯨꯗꯤ ꯑꯦꯛꯖꯥꯝꯒꯨꯝꯕꯒ ꯍꯥꯏꯔꯨꯅꯨ ꯁꯖꯤꯕꯨ ꯊꯥꯗꯒꯤ ꯄꯩꯈꯥ ꯊꯥꯕꯒ ꯍꯥꯏꯕ ꯖꯥꯠꯇꯣ
ꯈ꯭ꯌꯥ ꯍꯥꯏꯗꯕꯅꯦ ꯆꯥꯡꯌꯦꯡ ꯍꯥꯏꯕꯅꯦ
ꯑ
ꯍꯦ ꯍꯥꯏ
ꯃꯤꯇꯩꯂꯣꯟ ꯗꯗꯤ
ꯃꯤꯇꯩꯁꯤꯡ ꯐꯥꯎ ꯑꯩꯕꯨ
ꯑꯗꯨꯅꯦ ꯑꯁꯤꯗ ꯑꯁꯤꯗ ꯂꯩꯔꯛꯄꯒꯤ ꯄꯨꯔꯥ ꯄꯣꯛꯄꯗꯩ ꯂꯩꯔꯛꯈ꯭ꯔꯕꯅꯤꯅꯀꯣ ꯃꯋꯥ ꯂꯧꯕꯤꯕꯖꯥꯠ ꯅꯠꯇ꯭ꯔꯦꯕ
ꯐꯝꯗꯨꯁꯨ ꯍꯖꯤꯛꯅ ꯑꯗꯨꯝ ꯈꯣꯏꯕ ꯁꯥꯕꯅꯦ ꯂꯣꯟꯖꯦ ꯃꯣꯏ ꯃꯣꯏꯒꯤ ꯃꯣꯏꯒ ꯄꯨꯜꯂꯒ ꯃꯣꯏꯒꯤ ꯃꯁꯦꯟꯒ ꯄꯨꯜꯂꯒ ꯉꯥꯡꯔꯗꯤ ꯀꯣ ꯃꯣꯏꯗꯒꯤ ꯍꯦꯟꯅ ꯁꯦꯡꯕꯅꯦ ꯑꯩꯁꯨ ꯇꯧꯅꯤꯡꯗꯕꯤ ꯋꯥꯅꯦ ꯍꯥꯏꯁ
ꯌꯥꯏ ꯌꯥꯏ ꯁꯦꯡꯗꯤ ꯁꯦꯡꯍꯧꯒꯗꯧꯕꯅꯤꯗ
ꯍꯣꯏꯗ ꯑꯁ ꯁꯦꯡ ꯁꯦꯡꯔ ꯁꯦꯡꯕꯒꯤ ꯔꯣꯟꯁꯨ ꯍꯩꯒꯗꯧꯕꯅꯦ ꯁꯦꯡꯗꯕꯒꯤ ꯂꯣꯟꯁꯨ ꯍꯩꯒꯗꯧꯅꯦ ꯑꯈꯣꯏ ꯃꯔꯛ ꯑꯈꯣꯏ ꯃꯔꯛꯇ ꯉꯥꯡꯅꯕ ꯃꯇꯝꯗ ꯑꯩꯅ ꯁꯦꯡꯅ ꯉꯥꯡꯔꯗꯤ ꯇꯥꯅꯤꯡꯗꯕꯅꯦ ꯃꯤ ꯍꯩꯄꯥ ꯁꯥꯏ ꯍꯥꯏꯕꯅꯦ
ꯎꯝ
ꯑꯗꯨꯒꯤ ꯑꯗꯨꯒꯤ ꯁꯦꯡꯗꯕ ꯈꯣꯏꯕ ꯂꯣꯟꯁꯨ ꯇꯝ ꯍꯩꯒꯗꯧꯕ
ꯆꯨꯝꯃꯦ ꯆꯨꯝꯃꯦ ꯃꯄꯥꯟ ꯊꯣꯛꯄ ꯀꯥꯟꯗ ꯂꯣꯏ ꯗꯔꯀꯥꯔ ꯑꯣꯏꯔꯩꯗꯅꯀꯣ ꯑꯩꯈꯣꯏꯅ ꯄꯥꯕ꯭ꯂꯤꯛꯀꯨꯝꯕꯗ ꯀꯩꯗ ꯊꯣꯛꯂꯛ ꯀꯥꯟꯗ
ꯍꯣꯏ ꯍꯣꯏ ꯆꯠ ꯃꯈꯣꯏꯒꯤ ꯆꯠꯅꯕꯤꯁꯨ ꯈꯪꯉꯦꯗꯧꯕꯅꯦ ꯃꯈꯣꯏꯒꯤ ꯃꯐꯝꯗ ꯂꯩꯔꯗꯤ ꯑꯁ ꯈꯪꯗ꯭ꯔꯦꯅꯦ ꯑꯩꯍꯥꯛꯅ ꯍꯥꯏꯕ ꯆꯨꯝꯈꯤ ꯑꯩꯁꯨ ꯌꯥꯅꯤꯡꯉꯤ ꯁꯤꯃꯛꯇꯤ
ꯀꯩꯅꯣ ꯇꯣꯄꯤꯛ ꯈꯔ ꯐꯖꯕ ꯑꯃꯨꯛꯀ ꯄꯨꯊꯣꯛꯄ ꯐꯩꯌꯦꯅꯦ
ꯍꫭꯏꯅꯦ
ꯈꯔ ꯐꯖꯕ ꯐ꯭ꯌꯨꯆꯔꯒꯤꯒꯨꯝꯕ
ꯐ꯭ꯌꯨꯆꯥꯥꯔꯒꯤꯗꯨꯗꯤ ꯃꯊꯪꯗ
ꯃꯊꯪꯗ ꯉꯅꯤꯡꯉꯥꯏ ꯂꯩꯔꯣꯏ ꯍꯦ
ꯅꯪꯒꯤ ꯃꯊꯪꯒꯤ ꯋꯥꯔꯤꯗꯣ ꯑꯗꯨꯒꯨꯝꯕꯗꯣ ꯉꯥꯡꯉꯛꯀꯅꯨꯅꯦ
ꯑꯩꯅ ꯂꯥꯏꯔꯤꯛꯇ ꯏꯔꯅꯤ ꯑꯩꯗꯤ ꯍꯟꯗꯛ ꯁꯦꯡꯅ ꯑꯩ ꯀꯔꯤ ꯍꯥꯏꯒꯦꯔꯥ ꯍꯥꯏꯅ
ꯌꯥꯏ ꯌꯥꯏ
ꯆꯥꯛꯇꯤ ꯆꯥꯔꯕ꯭ꯔꯣ
ꯑꯗꯨ ꯅꯪ ꯉꯍꯥꯟꯒꯩ ꯀꯩꯅꯣ ꯇꯨꯋꯦꯜꯞꯀꯨꯝꯕ ꯂꯣꯏꯕ ꯀꯥꯟꯗ ꯅꯤꯠ ꯅꯤꯠꯀꯨꯝꯕꯗꯤ ꯊꯥꯍꯧꯗ꯭ꯔꯣ
ꯊꯥꯕꯅꯦ ꯊꯥꯕꯅꯦ ꯊꯥꯗꯕ ꯂꯩꯇꯦ ꯍꯥ
ꯀꯃꯥꯏ ꯇꯧꯒꯦ ꯅꯤꯠꯀꯨꯝꯕꯗꯤ ꯀꯃꯥꯏꯅ ꯇꯧꯒꯦ ꯀꯃꯥꯏ ꯀꯣꯏꯁꯟꯒꯤ ꯆꯥꯡꯒꯨꯝꯕ ꯑꯩꯗꯤ ꯊꯥꯕꯨ ꯊꯥꯔꯨ ꯊꯥꯔꯨꯗ꯭ꯔꯦꯕ
ꯅꯥꯠ ꯂꯨꯌꯦꯗ ꯂꯨꯋꯦ ꯑꯗꯨ ꯑꯣꯏꯔꯁꯨ ꯀꯣ ꯎꯝ ꯍꯦꯟ ꯑꯩꯈꯣꯏꯅ ꯍꯦꯟꯅ ꯇꯧꯔꯗꯤ ꯉꯝꯔꯣꯏꯗꯕ ꯑꯦꯛꯖꯥꯝ ꯅꯠꯇꯦ ꯑꯗꯨ
ꯎꯝ ꯎꯝ ꯎꯝ
ꯑꯩ ꯐꯥꯔꯁ ꯂꯣꯏꯔꯒ ꯇꯔꯥꯅꯤꯊꯣꯏ ꯁꯨꯕ
ꯐꯖꯩ ꯐꯖꯩ
ꯍꯣꯏ ꯍꯣꯏ ꯉꯥꯏꯌꯨ ꯊꯝꯃꯦ